ꯇꯥꯕ꯭ꯔꯣ
ꯑꫭ ꯍꯜꯂꯣ
ꯑꯣ ꯇꯥꯏ ꯇꯥꯏ ꯀꯩꯗꯧꯔꯤꯅꯣ
ꯑꯗꯨꯝ ꯐꯝꯃꯦꯌꯦ
ꯑꯣ ꯀꯩ ꯃꯊꯦꯜ ꯊꯣꯡꯔꯕ ꯉꯁꯤꯒꯤꯗꯤ꯫
ꯀꯔꯤꯕ
ꯀꯩ ꯃꯊꯦꯜ ꯊꯣꯡꯉꯒꯦ ꯉꯁꯤꯒꯤꯗꯤ
ꯑꯩꯈꯣꯏ ꯉꯁꯤ ꯗꯥꯜ ꯑꯣꯏꯅ ꯊꯣꯡꯉ ꯆꯥꯏ꯫
ꯎꯝ ꯆꯥꯔꯕ ꯍꯥꯏꯁꯦ
ꯑꯣ ꯆꯥꯔꯝꯅꯦ
ꯑꯁ ꯉꯜꯂꯤꯅꯦ
ꯑꯩꯈꯣꯏ ꯍꯤꯕ꯭ꯔ
ꯊꯣꯡꯗ꯭ꯔꯤꯗ ꯋꯥꯠꯂꯤ ꯊꯣꯡꯒꯦ ꯇꯧꯔꯝꯕꯅꯦ
ꯆꯪꯉ ꯀꯗꯥꯏ ꯂꯩꯔꯤꯕ
ꯍꯥꯥ
ꯀꯗꯥꯏ ꯂꯩꯒꯦ
ꯀꯅꯥ ꯀꯅꯥ ꯂꯩꯔꯤꯒꯦ ꯅꯪꯗꯤ
ꯑꯩ ꯏꯆꯥ ꯑꯍꯨꯝꯒ ꯇꯨꯝꯔ
ꯍꯥꯥ
ꯏꯆꯥ ꯑꯍꯨꯝꯒ ꯇꯨꯝꯔ ꯂꯩ
ꯑꫭ ꯑꯁ ꯌꯥꯝ ꯉꯜꯂꯤꯅꯦ ꯍꯧꯖꯤꯛ ꯇꯨꯝꯃꯤꯁꯤꯗꯦ꯫
ꯉꯁꯤꯉ ꯉꯁꯤꯗꯤ ꯀꯩꯀꯩ ꯇꯧꯔꯒꯦ ꯍꯥꯏꯕꯗꯤ ꯀꯔꯤ ꯊꯕꯛ ꯇꯧꯒꯦ ꯍꯥꯏꯕ
ꯂꯥꯎ ꯆꯠꯂꯤ
ꯍꯥ ꯂꯧ ꯑꯣ ꯂꯧ ꯃꯇꯝꯅꯤꯅ ꯑꯣ ꯑꫭ ꯎꯝ ꯆꯨꯝꯃꯤꯅꯦ ꯑꯣ ꯆꯨꯝꯃꯦꯅꯦ ꯆꯨꯝꯃꯦꯅꯦ
ꯅꯪ ꯀꯗꯥꯏ ꯂꯩꯒꯦ
ꯑꯩ ꯇꯝꯄꯥꯛꯇ ꯂꯩꯌꯦ ꯀꯩꯀꯩ ꯊꯥꯔꯒꯦ ꯑꯥ ꯀꯩꯀꯩ ꯊꯥꯔꯒꯦ ꯅꯪ ꯂꯧꯣ ꯆꯠꯂꯤꯗꯣ
ꯆꯅꯤ ꯆꯨꯖꯥꯛꯅꯤ
ꯑꯗꯨ ꯌꯧꯔꯕ
ꯎꯝ
ꯌꯧꯔꯦ ꯑꯦꯁ ꯍꯥꯎꯗꯅꯦ ꯑꯗꯨ ꯃꯇꯝꯗꯣ ꯂꯧ ꯆꯠꯄ ꯅꯨꯡꯉꯥꯏꯕꯅꯦ
ꯑ ꯆꯨꯖꯛ
ꯏꯅꯦꯊꫭꯏꯕꯤꯅ ꯑꯥ ꯍꯩꯁ ꯑꯩꯈꯣꯏꯁꯨ ꯈꯨꯟꯗ ꯂꯩꯔꯤꯉꯩ ꯑꯉꯥꯡ ꯑꯣꯏꯔ ꯑꯗꯨꯝ ꯏꯃꯥ ꯍꯣꯏꯒ ꯂꯩꯔꯤꯉꯩꯗꯗꯤ ꯑꯗꯨꯝ ꯆꯠꯂꯦꯕ ꯑꯗꯨꯒꯤ
ꯎꯝ
ꯂꯧ ꯄꯦꯡꯕꯥꯔꯥ
ꯀꯔꯤ
ꯂꯧ ꯄꯦꯡꯕ꯭ꯔꯥꯕ ꯅꯄꯤ ꯈꯔꯒ ꯈꯔꯒ ꯐꯣꯏꯕꯗꯣ
ꯑ ꯍꯤꯗꯥꯛ ꯀꯥꯄ ꯊꯨꯝ ꯊꯨꯝ ꯃꯤꯍꯤ ꯀꯥꯞꯄꯥ
ꯑꯣ ꯃꯣꯔꯣꯛꯁꯨ ꯊꯥꯕ꯭ꯔꯥ
ꯃꯔꯣꯔꯣꯛ ꯈꯔ ꯊꯥꯏ ꯑꯗꯨ ꯃꯔꯣꯛ ꯂꯧꯆꯠꯇ‌ꯦ ꯉꯁꯤꯗꯤ ꯆ‌ꯦꯡ ꯂꯧꯗ‌ꯦꯅꯤ
ꯑꯗꯨꯗꯤ ꯎꯝ ꯆꯥꯛꯇꯤ ꯐꯖꯅ ꯍꯧꯔꯝꯗꯧ ꯃꯥꯜꯂꯦ
ꯍꯣꯏ
ꯐꯧ ꯍꯥꯏꯕ ꯐꯧꯗꯣ ꯐꯖꯅ ꯍꯧꯔꯝꯗꯧ ꯃꯥꯜꯂꯦ
ꯎꯝ
ꯐꯧꯒꯤ ꯃꯅꯥꯗ ꯀꯩꯅꯣ ꯑꯩꯈꯣꯏꯅ ꯁꯣꯛꯄꯗ ꯀꯩꯅꯣ ꯅꯥꯕ ꯑꯃ ꯂꯩꯗꯥꯏꯅꯦ
ꯎꯝ ꯎꯝ
ꯑꯗꯨ ꯑꯗꯨ ꯂꯩꯕ꯭ꯔꯥ
ꯂꯩꯕꯅꯦ
ꯑꯣ ꯑꯗꯨ ꯂꯩꯔꯗꯤ ꯄꯦꯡꯕꯗꯣ ꯈꯔ ꯑꯁ ꯑꯩꯒꯤꯗꯤ ꯅꯨꯡꯉꯥꯏꯇꯦꯅꯦ
ꯌꯥꯝ ꯂꯩꯥꯕꯅꯦ ꯌꯥꯝꯅ ꯍꯥꯎꯕꯅꯦ
ꯎꯝ ꯑꯗꯨ ꯆꯥꯛ ꯐꯥꯔꯗꯤ ꯑꯗꯨꯁꯨ ꯌꯥꯝꯅꯤ ꯍꯥꯏꯕꯅꯦ
ꯀꯩꯅꯣ ꯁꯟ ꯌꯥꯝꯕꯅꯤꯅ ꯅꯪ ꯇꯝꯄꯥꯛꯇꯒꯤꯅꯦꯕ ꯏꯝꯐꯥꯜꯗꯒꯤ
ꯍꯣꯏ ꯇꯝꯄꯥꯛꯇ ꯂꯩꯌꯦ
ꯑꯣꯀꯦ ꯑꯣꯀꯦ
ꯉꯁꯤ ꯂꯧ ꯆꯠꯄꯗꯤ ꯀꯅꯥ ꯀꯅꯥ ꯂꯧ ꯆꯠꯀ‌ꯦ
ꯑꯩꯈꯣꯏ ꯃꯔꯨꯞ ꯃꯄꯥꯡꯁꯤꯡꯒ ꯆꯠꯂꯤ
ꯑꯣ ꯃꯔꯨꯞ ꯂꯧꯒꯤ ꯃꯔꯨꯞ ꯈꯥꯏꯔꯒ ꯆꯠꯄꯗꯨꯔꯥ ꯂꯩꯀꯥꯏꯒꯤ ꯑꯣ ꯑꯗꯨꯁꯨ ꯅꯨꯡꯉꯥꯏꯕꯅꯦ
ꯅꯨꯡꯉꯥꯏꯔꯦ ꯅꯨꯡꯉꯥꯏꯌ‌ꯦ ꯍꯌꯦꯡ ꯁ꯭ꯀꯨꯜ ꯍꯥꯎꯒꯗ ꯕꯅꯤꯅꯅ ꯀꯟꯅ ꯍꯣꯠꯅꯈ꯭ꯔꯕꯅꯤ
ꯅꯪ ꯁ꯭ꯀꯨꯜ ꯆꯠꯅꯤꯡꯉꯥꯏ ꯑꯉꯥꯡ
ꯑꯁ ꯑꯉꯥꯡꯈꯣꯏ ꯑꯉꯥꯡꯈꯣꯏ ꯁ꯭ꯀꯨꯜ ꯇꯝꯕ ꯍꯧꯔ
ꯑꯣ ꯑꯣ ꯑꯣ ꯅꯍꯥꯟꯈꯩꯗꯤ ꯁꯝꯃꯔ ꯚꯦꯀꯦꯁꯟ ꯊꯥꯕ
ꯑꯥ
ꯎꯝ
ꯑꯉꯥꯡ ꯁꯦꯅꯕꯁꯦ ꯅꯨꯡꯉꯥꯏꯕ꯭ꯔꯥ
ꯅꯨꯡꯉꯥꯏ ꯍꯥꯏ ꯇꯥꯕꯅꯦ
ꯍꯝꯃ ꯍꯝꯃ
ꯕꯣꯔꯤꯡ ꯑꯣꯏ ꯌꯨꯝ ꯊꯣꯛꯅꯤꯡꯉꯦ
ꯕꯣꯔꯗꯤꯡꯗ ꯊꯥꯝꯕ꯭ꯔꯥ ꯑꯉꯥꯡ ꯒꯩꯁꯦ
ꯃꯤ ꯑꯃꯃ ꯕꯣꯔꯗꯤꯡꯗ ꯊꯝꯃꯦ ꯑꯅꯤ ꯏꯅꯥꯛꯇ ꯂꯩꯌ‌ꯦ
ꯑꯣ
ꯅꯪꯗꯤ ꯀꯔꯤ ꯊꯕꯛ ꯇꯧꯒꯦ
ꯑꯩ ꯀꯩꯝ ꯇꯧꯗꯦꯗ ꯑꯗꯨꯝ ꯌꯨꯝꯗ ꯂꯩꯔꯤꯅꯦ
ꯑꯣ
ꯍꯌꯦꯡꯁꯨ ꯆꯠꯇꯣꯏꯔꯥ
ꯍꯌꯦꯡ ꯍꯌꯦꯡꯗꯤ ꯂꯧꯆꯠꯂꯣꯏ ꯁ꯭ꯀꯨꯜ ꯑꯉꯥꯡꯈꯣꯏ ꯁ꯭ꯀꯨꯜ ꯊꯤꯟꯒꯅꯤ ꯌꯨꯝꯒꯤ ꯊꯕꯛ ꯏꯪꯈꯥꯡ ꯈꯔ ꯇꯧꯁꯤꯟꯒꯅꯤ
ꯎꯝ ꯌꯨꯝꯁꯨ ꯑꯗꯨꯝ ꯃꯔꯛ ꯃꯔꯛ ꯂꯩꯗ ꯊꯕꯛ ꯇꯧꯃꯜꯂꯁꯨ ꯋꯥꯕꯅꯦ ꯃꯔꯛ ꯃꯔꯛꯇꯤ ꯄꯣꯊꯥꯒꯗꯕꯅꯦ
ꯄꯣꯊꯛꯒꯗꯕꯅꯤ ꯑꯗꯨꯕꯨ ꯄꯣꯊꯥꯕ ꯃꯇꯝ ꯁꯪꯗꯦꯅꯦ
ꯍꯨꯝ ꯍꯨ
ꯑꯉꯥꯡ ꯂꯩꯈ꯭ꯔꯕꯅꯤꯅ ꯄꯣꯊꯥꯕ ꯃꯇꯝ ꯐꯪꯗꯦ
ꯅꯨꯄꯤ ꯅꯨꯄꯤꯗꯤ ꯑꯗꯨꯝ ꯇꯧꯋꯦꯗ ꯎꯝ ꯏꯃꯨꯡ ꯃꯅꯨꯡꯒꯤ ꯁꯦꯟꯅꯒꯗꯕ ꯑꯉꯥꯡ ꯁꯦꯟꯅꯒꯗꯕ ꯑꯁ ꯅꯨꯄꯤꯒꯤꯗꯤ ꯊꯕꯛ ꯌꯥꯝ
ꯍꯣꯏ ꯑꯩꯈꯣꯏ ꯅꯨꯄꯤ ꯊꯕꯛ ꯌꯥꯝꯃ‌ꯦ
ꯌꯨꯝ ꯄꯥꯟꯕꯒꯥꯏꯗꯤ ꯏꯁ ꯃꯨꯀꯨ ꯃꯅꯦꯝ ꯒꯤ ꯁꯦꯕꯥꯋꯣ ꯀꯩꯋꯣ ꯆꯥꯛ ꯊꯣꯡꯕ ꯏꯃꯨꯡ ꯃꯅꯨꯡꯒꯤ ꯑꯝ ꯑꯃꯣꯠ ꯑꯀꯥꯏ ꯐꯖꯕ ꯌꯦꯡꯁꯤꯟꯕ ꯈꯣꯠꯄ ꯑꯗꯨ ꯂꯩꯗꯅ
ꯀꯩꯅꯣꯄ ꯑꯁꯤ ꯑꯦꯞ ꯁꯥꯟꯅꯕꯁꯦ ꯑꯗꯨꯃꯥꯏꯅ ꯀꯣꯜ ꯇꯧꯔꯒ ꯇꯥꯛꯁ ꯂꯣꯏꯒꯗꯕ꯭ꯔꯣ
ꯅꯪꯗꯤ ꯀꯅꯥ ꯀ ꯑ ꯀꯅꯥ ꯀꯅꯥ ꯂꯩꯌꯦ ꯍꯥꯏꯅꯣ ꯅꯪꯅꯦ ꯅꯆꯥ ꯑꯍꯨꯝꯅꯦ ꯏꯇꯩꯒꯨꯝꯕꯗꯤ ꯂꯩꯇꯔꯣ
ꯑꯝ ꯂꯩꯇ‌ꯦ
ꯑꯣ ꯏꯇꯩꯗꯤ ꯀꯥꯏ ꯆꯈꯤꯕꯣ ꯏꯆꯦ ꯇꯥꯕꯅꯤꯅ ꯏꯆꯦꯒꯤ ꯅꯨꯄꯥꯗꯨ ꯏꯇꯩ ꯑꯣꯏꯅ ꯀꯧꯈꯔꯕꯤ ꯍꯥ
ꯃꯥꯡꯀꯤꯗ꯭ꯔꯕ ꯆꯍꯤ ꯃꯔꯤ ꯑꯍꯨꯝ ꯃꯔꯤ ꯐꯥꯔꯝꯅꯤ
ꯑꯩ ꯁꯣꯏꯈ꯭ꯔꯦꯀꯣ ꯆꯨꯝꯅ ꯁꯨꯝ ꯍꯪꯕꯅꯦ
ꯑꯁ ꯀꯥꯏꯗꯦꯗ
ꯑꯩ ꯁꯦꯝꯕ ꯈꯪꯗꯕꯒꯤꯅꯤꯀꯣ
ꯍꯣꯏ ꯍꯣꯏ ꯀꯥꯏꯗ‌ꯦ ꯀꯥꯏꯗ‌ꯦꯗ
ꯑꯗꯨꯗꯤ ꯏꯆꯦ ꯌꯥꯝ ꯋꯥꯔꯝꯅꯤꯅꯦ
ꯎ ꯍꯥꯅꯗꯤ ꯍꯣꯏ ꯋꯥꯏ ꯍꯥꯏꯕ ꯇꯥꯔꯦꯅꯦ
ꯏꯃꯥ ꯍꯣꯏꯗ ꯂꯩꯕ꯭ꯔꯥ ꯑꯗꯨꯝ ꯅꯥꯊꯟꯇ ꯂꯩꯕ꯭ꯔꯥ
ꯏꯊꯟꯗ
ꯑꯗꯨꯕꯨ ꯑꯩꯒꯤ ꯅꯨꯄꯥꯒꯤ ꯏꯃꯨꯡꯁꯦ ꯈꯔ ꯅꯨꯡꯉꯥꯏꯕ ꯑꯗꯨꯒꯤ
ꯀꯩ ꯀꯩ
ꯑꯉꯥꯡꯈꯣꯏ ꯑꯍꯥꯟ ꯈ꯭ꯋꯥꯏꯗꯒꯤ ꯑꯍꯟꯗꯨꯅ ꯀ꯭ꯂꯥꯁ ꯁꯦꯚꯦꯟ ꯀꯥꯔ ꯂꯩꯌꯦ
ꯑꯣ ꯑꯗꯨꯗꯤ ꯈꯔ ꯈꯔꯗꯤ ꯒ꯭ꯌꯥꯟ ꯇꯥꯔꯝꯗꯧ ꯃꯥꯜꯂꯦ
ꯍꯧꯖꯤꯛ ꯑꯅꯤꯗꯨꯅ ꯃꯤ ꯑꯃꯗꯨꯅ ꯀ꯭ꯂꯥꯁ ꯑꯗꯨꯗ ꯑꯃꯗꯨꯅ ꯀꯦꯖꯤ ꯀꯦꯖꯤ ꯗ
ꯑꯦꯁ ꯑꯪ ꯌꯥꯝ ꯑꯍꯟꯗꯨꯗꯤ ꯀ꯭ꯂꯥꯁ ꯌꯥꯝ ꯋꯥꯡꯂꯝꯃꯤꯅꯦ
ꯎꯝ ꯃꯥꯅ ꯈ꯭ꯔꯥ ꯉꯟꯅ ꯂꯥꯏꯔꯤꯛ ꯇꯝꯕ ꯍꯧꯕꯒꯤ
ꯑꯝ ꯑꯗꯨꯅ ꯐꯥꯔꯦꯗ ꯁ꯭ꯀꯨꯜ ꯀꯥꯔꯁꯦ ꯁꯠ ꯂꯣꯏꯁꯤꯜꯂꯒ ꯅꯨꯡꯉꯥꯏꯅ ꯊꯝꯅꯕ
ꯑꯥ
ꯑꯍꯟ ꯑꯍꯜ ꯑꯣꯏꯔꯝꯅꯤ ꯑꯗꯨꯗꯤ ꯕꯣꯔꯗꯤꯡꯗ ꯂꯩꯔꯤꯁꯦ
ꯃꯥꯁꯦ ꯆꯍꯤ ꯇꯔꯥꯃꯥꯊꯣꯏ ꯁꯨꯔꯕꯅꯤ ꯃꯊꯪꯪ
ꯑꯍꯟ ꯑꯣꯏꯕ꯭ꯔꯥ ꯕꯣꯔꯗꯤꯡꯗ ꯂꯩ ꯍꯥꯏꯁꯦ
ꯎꯝ ꯑꯍꯟꯗꯨꯅꯤ
ꯇꯣꯄꯥꯛꯇꯁꯨ ꯃꯔꯛ ꯃꯔꯛ ꯑꯗꯨꯝ ꯂꯥꯛꯔꯝꯒꯅꯤꯗ
ꯍꯣꯏ ꯇꯣꯏꯅ ꯇꯣꯏꯅ ꯂꯥꯛꯑꯦꯗ ꯍꯟꯗꯛ ꯃꯔꯥꯛ ꯏꯔꯥꯡ ꯍꯥꯎꯕꯒꯤ ꯂꯛꯇꯕꯒꯤꯅꯦ
ꯑꯣ ꯑꯗꯨꯝ ꯂꯥꯛꯑꯣ ꯊꯦꯡꯅꯁꯦ
ꯑꯝ ꯌꯥꯏ ꯌꯥꯏ
ꯑꯩꯁꯨ ꯂꯩꯕꯅꯤꯅ
ꯏꯝꯐꯥꯜ ꯆꯜꯂꯦ ꯁꯦꯅꯥꯄꯇꯤ ꯌꯧꯔꯒ ꯍꯜꯂꯛꯄ ꯑꯗꯨꯝ ꯇꯧꯔꯦ
ꯎꯝ
ꯑꯁꯤꯒꯤ ꯀꯔꯤꯌꯥꯒꯤ ꯇꯥꯁ ꯂꯣꯏꯒꯗꯕꯗꯣ ꯍꯥꯥ
ꯑꯩ ꯍꯥꯏ ꯑꯩ ꯍꯥꯏꯒꯦ ꯑꯩ ꯑꯩ ꯍꯥꯏꯕ
ꯑꯥ
ꯀꯩ ꯍꯥꯏꯗꯣꯏꯅꯣ ꯑꯩ ꯈꯪꯗ꯭ꯔꯦꯅꯦ ꯍꯌꯦꯡꯗꯤ ꯀꯩ ꯃꯊꯦꯜ ꯊꯣꯡꯗꯣꯏꯅꯣ
ꯍꯌꯦꯡ ꯍꯌꯦꯡꯒꯤꯗꯃꯛꯇꯤ ꯈꯪꯗ꯭ꯔꯤꯌꯦ
ꯑꯗꯨꯝ ꯆꯨꯖꯥꯛꯀꯨꯝꯕꯁꯦ ꯌꯨꯝꯗ ꯄꯨꯔꯛꯑꯒ ꯆꯥꯈ꯭ꯔꯕ ꯊꯕꯤꯒꯨꯝꯕ ꯊꯕꯤꯒꯨꯝꯕꯗꯤ ꯆꯥꯕ ꯀꯨꯏꯔꯝꯅꯤꯗ
ꯑꯦ ꯆꯥꯕ ꯀꯨꯏꯔꯕꯅꯦ ꯊꯕꯤꯗꯤ ꯆꯨꯖꯥꯛꯁꯨ ꯑꯗꯨꯝ ꯆꯥꯕ ꯀꯨꯏꯔꯦ
ꯑꯥꯏ
ꯂꯣꯏꯁꯤꯜꯂꯛꯈ꯭ꯔꯕꯅꯤ
ꯆꯨꯖꯥꯛ ꯑꯁꯦꯡꯕꯗꯣ
ꯍꯣꯏ
ꯑꯦ ꯌꯥꯝ ꯉꯜꯂꯦ ꯌꯥꯝ ꯉꯟꯅ ꯊꯥꯕ ꯃꯥꯜꯂꯦ ꯑꯗꯨꯗꯤ
ꯍꯣꯏ ꯉꯟꯅ ꯊꯥꯕꯒꯤꯁꯨꯅꯦ ꯑꯗꯨꯕꯨ ꯉꯟꯅ ꯆꯥꯕ ꯑꯃ ꯂꯩꯅ
ꯑꯣ ꯑꯣ ꯀꯩꯅꯣ ꯒꯣꯔꯃꯦꯟꯅ ꯄꯤꯕꯗꯨ ꯑꯣꯏꯔꯝꯅꯤ ꯑꯗꯨ ꯅꯠꯇꯕ꯭ꯔꯥ ꯂꯣꯀꯦꯜꯒꯤ ꯂꯣꯀꯦꯜꯒꯤ ꯉꯟꯅ ꯆꯥꯎꯋ ꯈꯪꯗꯦꯅꯦ ꯑꯗꯨꯗꯤ ꯑꯩꯅ ꯈꯪꯕꯗꯤ ꯑ ꯕ꯭ꯂꯣꯛꯀꯦ ꯍꯥꯏꯔ ꯀꯩꯅꯣꯝꯃ ꯒꯣꯔꯃꯦꯟꯅ ꯄꯤꯕꯗꯣ
ꯑꯥ
ꯑꯗ ꯀꯂꯔ ꯁꯪꯪꯂꯒ ꯄꯤꯕꯗꯣ ꯑ ꯑꯗꯨ ꯑꯗꯨꯗꯤ ꯈꯪꯕ
ꯑꯃꯨꯛꯀ ꯑꯃꯗꯨꯗꯤ ꯆꯥꯕ ꯍꯥꯎꯗ꯭ꯔꯦ ꯁꯇꯤꯀꯤꯒꯤꯗꯣ
ꯑꯣ ꯑꯁ ꯆꯥꯅꯤꯡꯉꯦ ꯑꯩꯈꯣꯏꯅ ꯎꯝ ꯕꯖꯥꯔꯗ ꯂꯩ ꯂꯩꯔꯒ ꯁ꯭ꯋꯤꯠ ꯀꯣꯟꯗꯣ ꯕꯖꯥꯔꯗꯗꯤ ꯂꯩꯔꯒ ꯆꯥꯔꯦꯕ ꯑꯗꯣ ꯑꯩꯈꯣꯏ ꯆꯤꯡꯗ ꯊꯥꯕ ꯊꯥꯕꯗꯣ ꯑꯗꯨꯒꯤ ꯃꯍꯥꯎꯗꯣ ꯌꯥꯝ ꯈꯦꯠꯅꯩꯕ
ꯍ ꯍꯣꯏ ꯈꯦꯠꯅꯝꯅꯦ ꯌꯥꯝ ꯈꯦꯠꯅꯝꯅꯦ
ꯑꯗꯨꯅ ꯁꯤꯗ ꯂꯩꯕꯗꯨꯅ ꯍꯥꯎꯋꯦ ꯍꯥꯏꯔꯁꯨ ꯃꯍꯥꯎꯗꯣ ꯑꯩꯈꯣꯏ ꯆꯤꯡꯗꯒꯤ ꯀꯝꯄꯤꯌꯔ ꯇꯧꯕ ꯌꯥꯗꯦ ꯑꯩꯈꯣꯏ ꯆꯤꯡꯗ ꯌꯥꯝ ꯍꯥꯎꯋꯦ ꯅꯞ ꯅꯞ ꯂꯥꯎꯔꯒ ꯆꯥꯕꯗꯣ
ꯑꯥ ꯑꯥ
ꯈꯟꯗꯦ ꯍꯟꯗꯛꯁꯦ ꯍꯟꯗꯛ ꯆꯍꯤ ꯆꯥꯗꯣ ꯐꯪꯗꯧ ꯃꯥꯟꯗ꯭ꯔꯦꯗ ꯌꯨꯝꯗꯁꯨ ꯂꯧ ꯊꯥꯗꯕꯅꯤꯅꯦ ꯏꯃꯥ ꯄꯥꯕꯨꯡ ꯃꯣꯏ ꯑꯅꯤ ꯈꯛꯇ ꯂꯩꯕꯅꯤꯅ
ꯑꯥ
ꯅꯍꯥꯟ ꯅꯍꯥꯟ ꯑꯦ ꯅꯠꯇꯦ ꯃꯊꯪ ꯃꯃꯥꯡ ꯆꯍꯤꯗꯣ ꯑꯗꯨꯗꯨꯗꯤ ꯆꯥꯕ ꯐꯪꯉꯦꯕ ꯑꯩꯅ ꯏꯪꯈꯣꯜꯗ ꯑꯩꯅ ꯏꯃꯥꯇꯣꯟꯍꯣꯏꯗ ꯂꯩꯌꯦꯕ
ꯑꯥ
ꯑꯗꯨꯗ ꯏꯪꯈꯣꯜꯗ ꯊꯥꯔꯒ ꯑꯗꯨꯝ ꯆꯥꯕ ꯃꯠ ꯃꯇꯝꯗ ꯑꯗꯨꯝ ꯆꯥꯏꯌꯦ ꯑꯗꯨꯗꯤ ꯆꯥꯕ ꯐꯪꯉꯦ ꯊꯕꯤꯁꯨ ꯊꯕꯤꯁꯨ ꯐꯖꯅ ꯄꯥꯜꯂꯦ ꯃꯃꯥꯡ ꯆꯍꯤꯗꯣ
ꯑ
ꯑꯗꯨꯗꯩ ꯆꯥꯕ ꯐꯪꯕꯅꯦ ꯃꯔꯛ ꯃꯔꯛ ꯑ ꯌꯨꯝꯗ ꯌꯨꯝ ꯌꯨꯝꯗꯗꯤ ꯑꯃ ꯑꯅꯤꯒꯨꯝꯕꯗꯤ ꯄꯤꯔꯝꯗꯧ ꯃꯥꯜꯂꯦ
ꯑ ꯏꯔꯥꯡ ꯍꯟꯊꯕ ꯀꯥꯟꯗ ꯀꯣꯏꯔꯛꯑꫭꯗꯅ ꯑꯩꯈꯣꯏꯔꯣꯝꯗ
ꯑ ꯀꯣꯏꯔꯛꯀꯦ ꯅꯪ ꯇꯝꯄꯥꯛꯇ ꯂꯥꯛꯀꯥꯟꯗ ꯍꯥꯏꯔꯣꯅꯦ
ꯍꯣꯏ ꯍꯣꯏ ꯍꯥꯏꯔꯛꯀꯦ
ꯇ ꯈꯪꯅꯁꯦꯕ
ꯑ ꯍꯣꯏ
ꯑꯁ ꯑꯁꯤꯗ ꯂꯩꯔꯗꯤ ꯀꯣꯏꯕ ꯆꯠꯄ ꯆꯠꯃꯤꯟꯅꯔꯗꯤ ꯐꯥꯗꯧꯕ
ꯏꯔꯥꯡ ꯀꯟꯕꯒꯤꯅꯦ ꯇꯝꯄꯥꯛꯇ ꯌꯥꯝ ꯌꯧꯅꯤꯡꯉ ꯂꯩꯕꯅꯦ
ꯎꯝ ꯁꯤꯗꯗꯤ ꯏꯔꯥꯡ ꯀꯩꯝ ꯇꯧꯗꯦ ꯆꯤꯡꯗ ꯏꯔꯥꯡ ꯂꯩꯕꯒꯤꯅꯦꯕ ꯅꯍꯥꯟꯒꯩꯁꯨ ꯏꯔꯥꯡ ꯌꯥꯝ ꯐꯖꯅ ꯊꯣꯛꯄ ꯃꯥꯜꯂꯦꯅꯦ ꯃꯤ ꯑꯁꯣꯛ ꯑꯄꯟꯁꯨ ꯌꯥꯎꯕ ꯃꯥꯜꯂꯦ
ꯑꯥ ꯂꯝꯕꯤ ꯆꯠꯊꯣꯛ ꯆꯠꯁꯤꯟ ꯇꯧꯕ ꯌꯥꯗꯕꯒꯤ
ꯕꯥꯜ ꯑꯃꯨꯛ ꯇꯧꯈ꯭ꯔꯦ
ꯇꯥꯎ ꯕꯟꯇꯧꯈ꯭ꯔꯦ
ꯇꯧ ꯍꯝ ꯇꯧꯈ꯭ꯔꯕ꯭ꯔꯥ ꯍꯥꯏꯕ
ꯑ ꯕꯟꯗꯤ ꯇꯧꯗꯦ ꯑꯗꯨꯕꯨ ꯀꯩꯅꯣꯅꯤ ꯏꯁꯀꯣꯔꯗ ꯍꯥꯞꯇ꯭ꯔꯗꯤ ꯆꯠꯄ ꯌꯥꯗꯦ
ꯑꯣ ꯑꯗꯨ ꯁ꯭ꯀꯨꯜꯁꯨ ꯇꯝꯕ ꯉꯝꯗꯦ ꯍꯥꯏꯕꯅꯤ ꯃꯤ ꯃꯣꯏꯅ ꯔꯤꯛꯁ ꯂꯧꯕꯗꯣ ꯑꯁ ꯈꯪꯗꯦꯗ ꯑꯃꯨꯛꯀ ꯐꯔꯝꯃꯗꯤ ꯐꯥꯗꯣꯏꯅꯦ ꯏꯔꯥꯡꯁꯨ ꯌꯥꯝ ꯏꯔꯥꯡ ꯂꯩꯕꯁꯦ ꯃꯇꯝ ꯁꯥꯡꯃꯟꯈ꯭ꯔꯦꯕ
ꯍꯣꯏ ꯁꯪꯃꯜꯂꯦ
ꯑꯉꯥꯡꯁꯤꯡꯅ ꯁ꯭ꯀꯨꯜ ꯇꯝꯂꯤꯕ ꯃꯤꯒꯩꯁꯦ ꯌꯥꯝ ꯋꯥꯔꯦꯗ ꯆꯠꯊꯣꯛ ꯆꯠꯁꯤꯟꯗ ꯀꯩꯅꯣ ꯅꯍꯥꯟ ꯁꯦꯅꯥꯄꯇꯤ